ꯍꯦꯜꯂꯣ꯫
ꯍꯜꯂꯣ꯫
ꯍꯜꯂꯣ꯫
ꯍꯜꯂꯣ ꯍꯜꯂꯣ꯫
ꯑꯥ꯫
ꯎꯝ꯫
ꯋꯥꯗꯣ ꯅꯪ ꯈꯔ ꯌꯥꯝꯅ ꯉꯥꯡꯉꯨꯀꯣ ꯅꯪꯒꯤꯅꯤꯅ꯫
ꯀꯩꯒꯤꯅꯣ꯫
ꯅꯪꯒꯅꯤꯗꯅꯥ
ꯑꯣ ꯑꯩꯒꯤ ꯑꯣꯏꯔꯗꯤ ꯑꯩꯅ ꯈꯔ ꯑꯩꯅ ꯑꯩꯅ ꯍꯦꯟꯅ ꯉꯥꯡꯗꯣꯏꯕ꯫
ꯍꯣꯏ ꯅꯪꯒꯤꯅꯦꯗꯅ ꯑꯗꯣ ꯑꯁꯤ ꯃꯔꯝꯗ ꯑꯁꯤꯗ ꯋꯥꯔꯤ ꯁꯥꯕ ꯌꯥꯗꯤꯌꯦ꯫
ꯑꯣꯀꯦ꯫
ꯐꯖꯅ ꯉꯥꯡꯉꯨ ꯋꯥꯔꯤ ꯁꯥꯔꯒ ꯑꯗꯨꯝ ꯂꯩꯌꯣ ꯌꯥꯝꯂꯛꯀꯅꯤ ꯑꯗꯣ ꯑꯩ ꯅꯪꯉꯣꯟꯗ ꯊꯥꯔꯛꯄ꯫
ꯍꯧꯖꯤꯛꯇ ꯊꯕꯛ ꯍꯜꯂꯛꯇ ꯉꯥꯏꯔꯤ ꯔꯣ꯫ ꯊꯕꯛ ꯅꯨꯡꯉꯥꯏꯕ꯭ꯔꯣ ꯀꯃꯥꯏꯅ ꯇꯧꯒꯦ꯫
ꯉꯁꯤꯗꯤ ꯕꯤꯖꯤꯁꯨ ꯑꯣꯏꯗꯦ꯫
ꯕꯤꯖꯤ ꯑꯣꯏꯗ꯭ꯔꯒ ꯌꯥꯝ꯫ ꯆꯤꯟꯕ ꯇꯥꯏꯞꯇ ꯇꯧꯔꯒ꯫ ꯍꯌꯦꯡ ꯄꯨꯡ ꯀꯌꯥꯥ ꯊꯕꯛ ꯆꯠ꯫ ꯆꯠꯇꯣꯏꯅꯣ ꯍꯌꯦꯡ ꯄꯨꯡ ꯀꯌꯥꯗ ꯊꯕꯛ ꯆꯠꯇꯣꯏꯅꯣ꯫
ꯃꯣꯔꯅꯤꯡ ꯁꯤꯐꯅ ꯌꯦꯡꯉꯔꯛ ꯍꯌꯦꯡ ꯄꯨꯡ ꯇꯔꯥꯗ꯫
ꯄꯨꯡ ꯇꯔꯥ꯫ ꯇ ꯇꯨꯡ꯫ ꯕ꯭ꯔꯦꯛꯐꯥꯁ ꯇꯧꯗꯣꯏꯕꯤꯗ ꯆꯠꯇꯣꯏꯔꯣ ꯀꯥꯏꯗ ꯕ꯭ꯔꯦꯛꯐꯥꯁ ꯇꯧꯗꯣꯏꯅꯣ ꯀꯃꯥꯏꯅ ꯇꯧꯔꯒꯦ ꯅꯣꯏꯒꯤ ꯕ꯭ꯔꯦꯛꯐꯥꯁꯇꯣ꯫
ꯊꯕꯟ ꯊꯕꯛ ꯃꯐꯝꯗ
ꯎꯝ
ꯊꯕꯛ ꯃꯐꯝꯗ ꯕ꯭ꯔꯦꯛꯐꯥꯁꯁꯨ ꯇꯧꯕꯅꯤ ꯆꯥꯛꯁꯨ ꯆꯥꯑꯅꯤ
ꯍꯥꯎꯕ꯭ꯔꯣ ꯊꯕꯛ ꯃꯐꯝꯒꯤ ꯆꯥꯛ ꯀꯩꯀꯥꯗꯣ ꯃꯌꯥꯡꯒꯤꯗꯣ
ꯃꯔꯛ ꯃꯔꯛꯇꯤ ꯍꯥꯎꯋꯦ ꯗꯥꯜꯒꯨꯝꯕꯗꯤ ꯐꯖꯅ ꯊꯣꯡꯉꯦ ꯍꯥꯎꯋꯦ
ꯑꯣ ꯆꯥꯛꯇꯨꯗꯤ ꯍꯥꯎꯔꯝꯃꯣꯏꯗ
ꯆꯥꯛꯁꯨꯨ ꯑꯗꯨꯝ ꯈꯪꯗ꯭ꯔꯦꯗ
ꯅꯪꯒꯤ ꯅꯦꯋꯥꯛꯁꯨ ꯇꯦꯛ ꯇꯦꯛ ꯇꯧꯋꯦꯍꯦ
ꯅꯦꯠꯋꯔ꯭ꯛ ꯐꯠꯇꯕꯒꯤ ꯌꯥꯗ꯭ꯔꯦ ꯑꯩꯒꯤꯁꯦ ꯑꯦ ꯉꯁꯤ
ꯑꯥ ꯌꯦꯔꯨꯝ ꯌꯦ ꯔꯨꯝ
ꯑꯣ ꯍꯥꯎꯔꯦꯅꯦ ꯑꯗꯨꯗꯤ
ꯉꯁꯤ ꯒꯤ ꯈꯔ ꯐꯝꯃꯦ ꯏꯟꯖꯥꯥꯡꯁꯨ ꯏꯁꯤꯡ ꯏꯁꯤꯡ ꯑꯗꯨꯝ ꯑꯩꯈꯣꯏꯗꯤ ꯊꯕꯛ ꯇꯧꯔꯒ ꯑꯥ ꯐꯨꯠ ꯕꯣꯜ ꯌꯦꯡꯉꯒ ꯂꯩꯔꯦ
ꯅꯨꯡꯉꯥꯏꯕ꯭ꯔꯣ ꯕꯣꯜ ꯌꯦꯡꯕ
ꯅꯨꯡꯉꯥꯢꯔꯦꯗꯅ
ꯀꯅꯥꯒꯤ ꯐꯦꯟꯅꯣ ꯅꯪ ꯔꯣꯅꯦꯜꯗꯣꯒꯤꯔꯣ ꯃꯦꯁꯤꯒꯤꯔꯣ ꯔꯣ
ꯀꯌꯥ ꯀ꯭ꯌꯥ ꯆꯜꯂꯒꯦ
ꯑꯣ ꯌꯦꯡꯕ ꯂꯣꯏ ꯗꯕ ꯃꯥꯜꯂꯦ ꯑꯗꯨꯗꯤ ꯅꯪ
ꯃꯔꯝꯗꯤ ꯑꯩꯈꯣꯏ ꯀ꯭ꯂꯣꯖꯤꯡ ꯇꯥꯏꯝꯁꯨ ꯑꯣꯏꯔꯦꯕ ꯀ꯭ꯂꯣꯖꯤꯡ ꯑꯋꯔꯁꯨ ꯑꯣꯏꯕꯒꯤ ꯀ꯭ꯂꯣꯖꯤꯡ ꯑꯋꯔꯁꯨ ꯑꯣꯏꯕꯒꯤ ꯊꯔꯑꯔ
ꯑꯣ ꯅꯣꯏ ꯊꯕꯛ ꯂꯣꯏꯔꯝꯗꯥꯏꯗ ꯑꯗꯨꯗꯩ ꯆꯞ ꯆꯥꯔꯒ ꯍꯜꯂꯛꯄꯀꯣ
ꯑꯥ
ꯑꯣ ꯔꯣꯅꯦꯜꯗꯣ ꯒꯣꯜ ꯃꯉꯥꯃꯨꯛ ꯂꯣꯏꯅ ꯆꯟꯈ꯭ꯔꯗꯤ ꯅꯨꯡꯉꯥꯏꯗꯦꯅꯦ ꯌꯦ ꯌꯦꯡꯕꯗꯤ ꯅꯨꯡꯉꯥꯏ ꯃꯦꯁꯤꯒꯤꯗꯤ ꯌꯦꯡꯗ꯭ꯔꯣ
ꯃꯦꯁꯤ ꯈꯔ ꯌꯦꯡꯉꯦ
ꯑꯣ ꯅꯣꯏꯒꯤ ꯑꯥꯒꯤ ꯇꯥꯏꯃꯤꯡꯁꯤꯒ ꯁꯤꯗ ꯇꯥꯏꯃꯤꯡꯁꯤꯒ ꯌꯥꯝ ꯆꯥꯟꯅꯗ꯭ꯔꯦ ꯅꯣꯏ ꯊꯥꯕꯛ ꯇꯞꯅ ꯑꯩꯈꯣꯏꯅ ꯁꯤꯗ ꯇꯨꯝꯕ ꯃꯇꯝ ꯃꯇꯝ ꯑꯣꯏꯕ ꯃꯪ ꯅꯨꯡꯉꯥꯏꯕ ꯃꯇꯝ
ꯊꯕꯛꯇꯤ ꯑꯇꯣꯞꯄ ꯊꯤꯔꯕꯣ ꯀꯃꯥꯏꯅ ꯇꯧꯒꯦ
ꯊꯕꯛ ꯑꯇꯣꯞꯄ ꯊꯤꯔꯕꯣ
ꯊꯕꯛ ꯑꯇꯣꯞꯄ ꯊꯤꯗ꯭ꯔꯤ ꯁꯤꯕꯤꯗꯤ ꯁꯦꯝꯃꯤ ꯁꯤꯕꯤ ꯁꯦꯝꯕ ꯂꯣꯏꯔꯦ
ꯍꯜꯂꯣ ꯍꯜꯂꯣ ꯑꯣ ꯇꯥꯏ ꯇꯥꯌꯦ ꯇꯥꯌꯦ
ꯊꯕꯛꯇꯤ ꯊꯤꯗ꯭ꯔꯦ ꯑꯩꯅ
ꯀꯔꯤ
ꯀꯔꯝꯕ ꯊꯕꯛꯅꯣꯗꯤ ꯀꯔꯝ ꯀꯔꯝꯕ ꯊꯕꯛꯅꯣꯗꯤ ꯈꯪꯗꯦ ꯇꯥꯕ꯭ꯔꯣ ꯑꯗꯨꯕꯣ ꯃꯅꯥ ꯁꯤ ꯃꯥꯅ ꯑꯩꯒꯤ ꯁꯤꯕꯤꯁꯨ ꯁꯦꯝꯃꯦ ꯁꯦꯝꯃꯒ ꯃꯥ ꯊꯕꯛ
ꯊꯕꯛ ꯀꯩꯗꯧꯕ
ꯍꯜꯂꯣ
ꯍꯥꯥ
ꯊꯕꯛ ꯀꯩꯗꯧꯕ
ꯊꯕꯛ ꯊꯕꯛ ꯀꯔꯤ ꯇꯣꯄꯤꯛꯇꯁꯤꯅꯣ ꯑꯩꯈꯣꯏ ꯀꯩ ꯍꯥꯏꯕ꯭ꯔꯥ ꯅꯪꯉꯣꯟꯗ
ꯊꯕꯛ ꯑꯇꯣꯞꯄ ꯊꯤꯕꯗꯣ ꯀꯩ ꯊꯕꯛꯅꯣ ꯈꯪꯗ꯭ꯔꯦ ꯍꯥꯏꯌꯦ ꯑꯩꯅ ꯅꯪꯅ ꯀꯔꯤ ꯁꯦꯝ ꯍꯥꯏꯕꯇꯣ
ꯑꯧ ꯁꯤꯕꯤ ꯁꯤꯕꯤ ꯁꯤ ꯁꯤꯕꯤ ꯄ꯭ꯔꯤꯊꯤꯕꯤꯁꯨ ꯃꯥꯅ ꯁꯦꯝꯃꯅꯤ ꯊꯕꯛꯁꯨ ꯃꯥꯅ ꯊꯤꯒꯅꯤ ꯑꯩ ꯈꯪꯗꯦ ꯑꯩꯌꯥ ꯂꯩꯇꯦ ꯃꯥ ꯂꯥꯛꯑꯀꯥꯟꯗ ꯌꯦꯡꯁꯤ ꯌꯥꯏꯌꯦ
ꯑꯣ
ꯃꯥ ꯑꯥ ꯑ ꯑꯥ ꯃꯥ ꯂꯥꯛꯑꯀꯥꯟꯗ ꯋꯥꯟ ꯚꯤ ꯍꯩꯁꯀꯤ ꯑꯃ ꯔꯨꯝ ꯂꯩꯒꯅꯤꯌꯦ
ꯂꯩꯒꯅꯤ
ꯑꯥ
ꯑꯩꯁꯨ ꯍꯌꯦꯡ ꯍꯌꯦꯡꯁꯦ ꯁꯤ ꯌꯨꯝ ꯆꯠꯅꯕ ꯄꯦꯛ ꯇꯧꯁꯤꯜꯂꯅꯤ ꯔꯦꯗꯤ ꯇꯧꯔꯅꯤ ꯑꯗꯨ ꯍꯪꯆꯤꯠꯇ ꯑꯌꯨꯛꯇ ꯄꯨꯡ ꯃꯉꯥ ꯃꯈꯥꯏ ꯅꯪꯅꯕ ꯆꯠꯂꯅꯤ ꯑꯗꯨꯒ ꯄꯨꯡ ꯇꯔꯨꯛ ꯅꯪꯅꯕ ꯀꯩꯊꯦꯜ ꯃꯥꯟꯕꯤꯗ ꯌꯧꯒꯗꯕ
ꯑꯥ
ꯗ꯭ꯔꯥꯏꯚꯔꯕꯨ ꯗ꯭ꯔꯥꯏꯚꯔꯕꯨꯗꯤ ꯀꯣꯜꯕꯨꯗꯤ ꯇꯧꯈ꯭ꯔꯦ ꯑꯩꯅ
ꯎꯝ ꯀꯅꯥꯒꯤꯅꯣ ꯒꯥꯔꯤ
ꯏꯂꯤꯌꯥ
ꯑꯆꯥ ꯑꯆꯥ
ꯑꯩꯗꯤ ꯑꯌꯨꯛꯇ ꯔꯤꯖꯥꯔꯚ ꯑꯃꯨꯛ ꯇꯧꯗ꯭ꯔꯗꯤ ꯌꯥꯔꯣꯏꯌꯦ ꯑꯩꯒꯤ ꯄꯣꯠꯆꯩ ꯌꯥꯝꯕꯅ ꯒ꯭ꯌꯥꯁ ꯄꯦꯠ ꯁꯤꯂꯤ ꯗꯔ ꯖꯝꯕꯨ ꯕꯣꯛꯁ ꯐꯤꯔꯣꯜ ꯃꯌꯥꯝ ꯅꯦ ꯇꯨ ꯄꯨꯒꯗ ꯕꯅꯦ ꯑꯗꯨꯁꯨ ꯑꯌꯨꯛ ꯉꯟ ꯇ
ꯃꯣꯏꯒꯤ ꯒꯥꯔꯤꯗꯨꯕꯨ ꯑꯌꯨꯛꯇ ꯆꯠꯄꯔꯥꯅꯦ
ꯍꯣꯏ ꯍꯟꯗꯛꯇꯤ ꯑꯌꯨꯛꯇ ꯆꯠꯅꯔꯦ ꯅꯨꯡꯊꯤꯟꯗ ꯆꯠꯇ꯭ꯔꯦ ꯍꯥꯏꯗꯤ ꯏꯔꯥꯡꯗꯣ
ꯑ ꯑꯍꯤꯡꯗ ꯑꯍꯤꯡꯗ ꯄꯣꯠ ꯊꯥꯔꯒ ꯑꯌꯨꯛꯇ ꯌꯨꯝ ꯍꯟꯕ
ꯅꯠꯇꯦ ꯍꯌꯦꯡ ꯑꯌꯨꯛꯇ ꯂꯥꯛꯑꯅꯤꯗꯅ ꯑꯥ ꯈꯨꯟꯗꯒꯤ
ꯑ
ꯑꯗꯨꯒ ꯍꯌꯦꯡ ꯂꯥꯛꯑꯅꯤ ꯍꯌꯦꯡꯗꯤ ꯁꯤꯗ ꯂꯦꯛꯑꯅꯦꯕꯀꯣ ꯅꯨꯃꯤꯠ ꯑꯃꯗꯤ ꯂꯦꯛꯑꯅꯦꯕ ꯑꯗꯨꯒ ꯅꯦꯛꯁ ꯃꯣꯔ ꯃꯣꯔꯅꯤꯡ ꯗꯑꯃꯨꯛ ꯆꯠꯇꯣꯏꯕ ꯃꯣꯔꯅꯤꯡ ꯃꯣꯔꯅꯤꯡ ꯃꯣꯔꯅꯤꯡ ꯑꯔꯂꯤ ꯃꯣꯔꯅꯤꯡꯗ ꯆꯠꯇꯦꯕ ꯅꯨꯡꯊꯤꯟꯗ ꯒꯥꯔꯤ ꯄꯥꯛ ꯆꯦꯟꯗꯕ ꯃꯥꯜꯂꯦꯕ ꯏꯔꯥꯡꯅ ꯅꯨꯡꯊꯤꯜ ꯅꯨꯡꯊꯤꯜꯗ
ꯑꯗꯣ ꯅꯪ ꯌꯨꯝ ꯆꯠꯂꯀꯥꯟꯗ ꯀꯩ ꯀꯩꯅꯣ
ꯍꯣꯏ ꯉꯥꯡꯅꯔꯒꯦ ꯇꯣ
ꯑ ꯑ ꯑꯗꯨ ꯑꯗꯨ ꯃꯔꯝ ꯅꯠꯇꯤꯌꯦ ꯂꯥꯛ ꯀꯥꯟꯗ ꯀꯔꯤ ꯀꯔꯤꯅꯣ ꯄꯨꯔꯛ ꯊꯛꯅꯕ ꯀꯔꯤ ꯀꯔꯤꯅꯣ ꯑꯦꯗꯖꯁ ꯇꯧꯔꯣꯕ ꯃꯣꯔꯣꯛ ꯑꯣꯏꯔꯣ ꯀꯔꯤ ꯑꯣꯏꯔꯣ
ꯑꯣ ꯑꯗꯨꯗꯤ ꯅꯪ ꯊꯣꯛꯂꯛꯇꯔꯗꯤ ꯀꯩꯁꯨꯝ ꯄꯨꯔꯛꯑꯣꯏꯑꯦ ꯅꯪꯒꯤ
ꯅꯪꯗ ꯌꯦꯡꯉꯁꯦ ꯃ ꯃꯥ ꯃꯥꯁꯨ ꯌꯨꯝ ꯆꯠꯀꯅꯤꯕ ꯃꯌꯨꯝ ꯆꯠꯂꯒ ꯑꯥ ꯃꯌꯨꯝ ꯅꯠꯇꯦ ꯗꯦꯠ ꯐꯥꯏꯚꯀꯤ ꯃꯅꯨꯡꯗ ꯌꯨꯝ ꯌꯧꯗꯣꯏꯅꯦꯕ ꯃꯥꯁꯦ ꯀꯔꯝ ꯀꯥꯟꯗ ꯆꯠꯇꯣꯏꯅꯣ ꯑꯗꯨꯒ
ꯗꯣꯏꯕ ꯑꯗꯨꯗꯤ ꯍꯜꯂꯛꯄꯗꯣ ꯊꯦꯡ ꯅꯤꯅꯦ
ꯍꯜꯂꯛꯄꯗ ꯈꯪꯗꯦ ꯑꯗꯣ ꯃꯉꯣꯟꯗ ꯋꯥꯔꯤ ꯁꯥꯕ ꯇꯥꯔꯦ ꯃꯥ ꯌꯨꯝ ꯆꯠꯇ ꯌꯥꯗꯦ ꯑꯦ
ꯀꯌꯥꯝ ꯃꯣꯏꯒꯤ ꯃꯣꯏꯒꯤ ꯌꯨꯝꯗꯣ ꯀꯌꯥꯝ ꯂꯥꯞꯀꯦ ꯍꯥꯏꯗꯤ ꯀꯥꯏ ꯖꯒꯥꯗ ꯑꯣꯏꯕꯅꯣ
ꯈꯪꯗꯦ ꯀꯦꯔꯦꯂꯥꯗꯅꯦ
ꯀꯦꯔꯦꯂꯥ ꯎꯝ
ꯃꯥ ꯆꯠꯂꯒ ꯍꯜꯂꯛꯄ ꯀꯥꯟ ꯑꯥ ꯍꯜꯂꯛꯄ ꯀꯥꯟꯗ ꯑꯣꯏꯅ ꯌꯦꯡ ꯇꯥꯔꯦ ꯈꯪꯗꯦ ꯑꯕꯤ ꯍꯧꯖꯤꯛ
ꯑ ꯀꯥꯏꯗꯦ ꯃꯤꯛꯁꯇ ꯉꯥꯡꯕꯁꯨ ꯀꯥꯏꯗꯦ
ꯑꯥ ꯀꯟꯐꯥꯔꯝ ꯑꯣꯏꯗꯦꯕ ꯑꯩꯈꯣꯏ ꯂꯥꯛꯇꯣꯏꯔꯥ ꯂꯥꯛꯇꯣꯏꯔꯥ ꯂꯥꯛꯑꯣꯏꯗꯣꯏꯔꯥ ꯑꯃꯨꯛ ꯀꯟꯐꯥꯔꯝ ꯑꯣꯏꯗ꯭ꯔꯦꯃ ꯑꯁꯤꯗ ꯌꯨꯝ ꯆꯠꯇ꯭ꯔꯤꯉ ꯌꯨꯝ ꯆꯠꯇ꯭ꯔꯤꯉꯩ ꯃꯃꯥꯡꯗ ꯑꯁꯤꯗ ꯑꯃꯨꯛ ꯍꯥꯟꯅ ꯂꯥꯛꯀꯅꯦꯕ ꯕꯦꯡꯒ꯭ꯂꯣꯔꯗ
ꯑꯗꯨꯗꯤ ꯃꯇꯝ ꯌꯥꯝ ꯆꯪꯒꯅꯤꯅꯦ
ꯑ ꯅꯨꯃꯤꯠ ꯅꯤꯅꯤ ꯍꯨꯝꯅꯤ ꯁꯤꯗ ꯂꯩꯒꯅꯤ
ꯅꯨꯃꯤꯠ ꯅꯤꯅꯤ ꯍꯨꯝꯅꯤ ꯀꯗꯧꯗꯣꯏꯕ ꯗꯥꯏꯔꯦꯛ ꯌꯨꯝ ꯆꯠꯄ ꯌꯥꯗꯕ꯭ꯔꯣ ꯍꯥꯏꯁꯦ
ꯗꯦ꯫ ꯁꯤꯗꯁꯨ ꯊꯕꯛ ꯃꯐꯝ ꯂꯩꯌꯦꯗꯅ꯫ ꯎꯝ꯫
ꯑꯗꯨꯗꯤ ꯑꯩꯁꯨ ꯎꯝ ꯖꯨꯂꯥꯏꯗ ꯂꯥꯛꯀꯗꯕ ꯃꯥꯟꯗ꯭ꯔꯦꯅꯦ ꯑꯗꯨ꯫ ꯅꯪꯒꯗꯕ ꯃꯥꯟꯗ꯭ꯔꯦꯅꯦ ꯑꯦꯛꯖꯥꯝꯄꯜ ꯅꯕꯥꯅꯤ ꯊꯣꯛꯀꯦ ꯍꯥꯏꯔꯗꯤ꯫
ꯖꯨꯂꯥꯏꯗ꯫ ꯖꯨꯂꯥꯏ ꯖꯨꯂꯥꯏꯗꯗꯤ ꯌꯦꯡ ꯇꯥꯔꯦ ꯃꯥ ꯗꯦꯠ ꯐꯥꯏꯚꯇ ꯆꯠꯂꯒ ꯍꯞꯇꯥ ꯑꯃ ꯍꯞꯇꯥ ꯍꯞꯇꯥ ꯑꯃꯈꯛꯇ ꯂꯩꯒꯅꯤ ꯌꯨꯝꯗ꯫
ꯑꯣ ꯍꯞꯇꯥ ꯑꯗꯨꯗꯤ ꯂꯥꯁ ꯋꯤꯛꯀꯨꯝꯕꯗ ꯆꯠ꯫ ꯎꯝ ꯆꯠꯄ ꯌꯥꯅꯤꯀꯣ ꯑꯗꯨꯗꯤ ꯆꯥꯟꯁ ꯂꯩꯌꯦꯀꯣ꯫
ꯑꯗꯣ ꯑꯁꯤ ꯀꯝꯄꯅꯤ꯫ ꯗ ꯊꯕꯛ ꯇꯧꯍꯜꯂꯣꯏ ꯍꯥꯏꯔꯤꯌꯦ꯫
ꯑꯗꯨ ꯑꯩꯈꯣꯏ ꯂꯥꯛꯄꯗꯗꯤ ꯊꯥ ꯑꯃꯒꯨꯝꯕꯗꯤ ꯇꯧꯍꯟꯅꯤꯅꯥ ꯍꯥꯏꯅ ꯍꯥꯏꯌꯦ ꯐꯔꯛ ꯌꯥꯝ ꯇꯥꯅꯤ꯫
ꯊꯕꯛꯀꯤꯗꯤ ꯋꯥꯗ꯭ꯔꯁꯨ ꯌꯥꯏ ꯃꯥ ꯔꯨꯝꯁꯨ ꯔꯨꯝꯈꯩꯁꯨ ꯂꯣꯏꯅ ꯁꯤꯟꯒꯦ ꯑꯗꯨ ꯃꯥꯅ ꯍꯥꯏꯗ꯭ꯔꯕꯥꯠꯇꯠꯇꯒꯤ ꯂꯥꯛꯄꯗ ꯔꯨꯝꯁꯨ ꯌꯦꯡꯒꯅꯤ ꯑꯗꯨꯒ ꯔꯨꯝ ꯌꯦꯡꯒ꯫ ꯑꯗꯨꯕꯨ ꯅꯪ ꯂꯥꯛꯇ꯭ꯔꯤ ꯐꯥꯎꯕꯗꯤ ꯔꯨꯝꯗ ꯏꯊꯟꯇ ꯂꯩꯍꯜꯂꯣꯏꯌꯦ꯫
ꯀꫭ ꯅꯥꯇꯣꯝꯗꯗꯤ ꯂꯩꯕꯗꯣ ꯑꯩꯁꯨ ꯄꯥꯝꯗꯦ꯫ ꯑꯩ ꯂꯥꯛꯇ꯭ꯔꯤ ꯐꯥꯎꯗꯗꯤ ꯅꯪ ꯑꯗꯨꯗ ꯊꯕꯛ ꯑꯗꯨꯝ ꯇꯧ ꯍꯥꯏꯗꯤ ꯅꯪꯁꯨ
ꯎꯝ ꯑꯁꯤꯗ ꯊꯕ ꯂꯩꯃꯤꯟꯅ ꯕꯁꯤꯡꯁꯦ ꯈꯔ ꯅꯨꯡꯉꯥꯏꯇꯕ ꯑꯗꯨꯒꯤ ꯑꯩꯅ ꯍꯥꯏꯕ ꯀꯩꯅꯣ ꯀꯩ ꯀꯩꯅꯣ ꯇꯂꯞ ꯀꯩꯀꯩꯅꯣ ꯆꯥꯔꯒ ꯋꯥꯁꯔꯨꯝꯗ ꯀꯩ ꯑꯗꯨꯃꯥꯏꯅ
ꯑꯠꯆꯥ ꯃꯣꯏ ꯅꯤꯁꯥ ꯅꯤꯁꯥ ꯆꯥꯕꯥ꯫
ꯑꯥ ꯆꯨꯔꯨꯞꯁꯨ ꯊꯛ ꯆꯨꯔꯨꯞꯁꯨ ꯊꯛꯑꯦ꯫ ꯋꯥꯁꯔꯨꯝꯁꯨ ꯄꯨꯔꯥ ꯃꯣꯠꯍꯜꯂꯒ ꯁꯦꯡꯁꯨ ꯁꯦꯡꯗꯦ ꯑꯗꯨꯃꯥꯏꯅ ꯇꯧꯕ ꯑꯩꯅ ꯃꯉꯣꯟꯗ ꯍꯥꯏꯕ ꯉꯔꯥꯡ ꯑꯗꯨꯒꯤ ꯑꯗꯨ ꯑꯣꯏꯔꯗꯤ ꯑꯗꯨ ꯑꯣꯏꯔꯗꯤ ꯀꯔꯤ ꯍꯥꯏꯗꯣꯏꯅꯣ꯫ ꯂꯩꯃꯤꯟꯅꯕ
ꯅꯨꯡꯉꯥꯏ
ꯑꯥ ꯅꯨꯡꯉꯥꯏꯔꯣꯏ ꯍꯥꯏꯕ ꯑꯥ ꯑꯗꯨꯒ ꯃꫭꯠꯁꯨ ꯁꯨ ꯃꯣꯠꯂꯦꯕ ꯃꯣꯏꯁꯦ꯫
ꯍꯣꯏ ꯃꯣꯠꯄ ꯃꯤꯒ ꯀꯅꯥ ꯂꯩꯅꯤꯡꯗꯣꯏꯅꯣ꯫
ꯃꯣꯏꯒꯤ ꯑꯅꯤꯡꯕ ꯈꯛꯇ ꯇꯧꯒꯦ ꯇꯧꯋꯦꯕ ꯃꯣꯏꯁꯦ꯫ ꯁꯦ ꯑꯗꯨꯒꯤ
ꯀꯝꯄ꯭ꯂꯦꯟ ꯇꯧꯕ ꯌꯥꯗ꯭ꯔꫭ ꯑꯗꯨꯗꯤ ꯊꯕꯛ ꯃꯄꯨꯗ ꯅꯠꯇ꯭ꯔꯅ꯫
ꯑꯗꯨꯒꯤ ꯑꯩꯅ ꯍꯥꯏꯕ ꯂꯩꯃꯤꯟꯅꯕꯁꯦ ꯌꯥꯝꯅ ꯅꯨꯡꯉꯥꯏꯔꯣꯏꯌꯦ ꯑꯗꯨꯃꯥꯏ ꯑꯩꯅ ꯑꯗꯨꯃꯥꯏꯅ ꯑꯗꯨ ꯃꯥꯅ ꯍꯥꯏꯔ ꯂꯥꯛꯄ ꯀꯥꯟꯗ ꯌꯦꯡꯅꯁꯦ ꯑꯗꯨꯃꯥꯏꯅ ꯍꯥꯏ꯫
ꯅꯨꯡꯉꯥꯏꯇ꯭ꯔꯁꯨ ꯈꯔ ꯈꯥꯡꯉꯨ ꯑꯗꯨꯗꯤ ꯅꯪꯇꯣꯝ ꯇꯥ ꯂꯩꯕꯗꯣ ꯅꯨꯡꯉꯥꯏꯔꯣꯏ ꯑꯃꯨꯛꯀꯁꯨ꯫ ꯂꯥꯛꯀꯗꯕ ꯀꯨꯏꯗꯔ꯭ꯦꯅ ꯊꯥ ꯑꯃ ꯇꯪ ꯉꯥꯏꯔꯦ꯫
ꯎꯝ ꯀꯩꯅꯣ ꯃꯔꯣꯛ ꯑꯀꯪ ꯃꯅꯦ ꯍꯪꯒꯥꯝ ꯑꯀꯥꯡꯕꯅꯦ ꯀ ꯀꯩꯅꯣ
ꯀꯩꯅꯣ ꯎꯝ ꯃꯅꯥ ꯑꯀꯪꯕꯁꯤꯡꯗꯤ ꯄꯨꯕ ꯌꯥꯗꯦ ꯍꯥꯏꯗꯥꯏꯅꯦ ꯒꯟꯖꯥ ꯃꯥꯜꯂꯦ ꯍꯥꯏꯅ꯫
ꯀꯥꯏꯗ ꯑꯩꯈꯣꯏ ꯑꯩꯈꯣꯏ ꯂꯥꯛꯑꯗꯤ ꯑꯩꯈꯣꯏ ꯂꯥꯛꯑꯗꯤ ꯇ꯭ꯔꯦꯟꯗ ꯂꯥꯛꯀꯅꯤꯗꯅ꯫ ꯑꯗꯣ ꯍꯪꯒꯥꯝ ꯍꯪꯒꯥꯝ ꯍꯪꯒꯥꯝꯗꯤ ꯌꯥꯏꯑꯦ ꯁꯧꯒ꯭ꯔꯤꯗꯤ ꯌꯥꯔꯣꯏꯌꯦ꯫
ꯑꯣ ꯑꯗꯨꯃꯥꯏꯅ ꯇꯧꯔ ꯅꯣꯏ ꯂꯥꯛꯄꯗꯗꯤ ꯇ꯭ꯔꯦꯟꯗ ꯂꯥꯛꯑꯣ ꯑꯗꯨꯒ ꯑꯩꯈꯣꯏ ꯍꯟꯕꯗ ꯐ꯭ꯂꯥꯏꯠ ꯑꯣꯏꯅ ꯆꯠꯂꯁꯦ ꯍꯦꯟꯅ ꯅꯨꯡꯉꯥꯏꯗꯧ ꯃꯥꯜꯂꯦ ꯍꯥꯏꯗꯤ ꯅꯕꯥꯅꯤꯗꯤ ꯃꯤ ꯑꯅꯤꯇꯪꯅꯦ ꯂꯥꯛꯄꯗꯗꯤ ꯅꯕꯥꯅꯤꯇꯪ ꯇ꯭ꯔꯦꯟꯗ ꯆꯠꯄ ꯅꯨꯡꯉꯥꯏꯔꯅꯤ ꯍꯟꯕꯗ ꯑꯩꯈꯣꯏ ꯑꯍꯨꯝ ꯇ꯭ꯔꯦꯟ ꯆꯠꯃꯤꯟꯅꯕꯗꯣ